ꯑꯣꯖꯥ ꯉꯅꯨ
ꯍꯜꯂꯣ
ꯃꯤꯁꯇꯔ ꯉꯥꯅꯨ ꯇꯥꯏꯌꯦ ꯍꯧꯒꯠꯂꯕꯣ
ꯏꯁ ꯍꯧꯒꯠꯂꯒ ꯉꯥꯅꯨ ꯉꯥꯅꯤ ꯍꯥꯠꯇꯣꯛꯑꯒ ꯑꯃꯨꯛ ꯆꯥꯕ ꯂꯣꯏꯔꯦꯗ
ꯑꯦ ꯏꯊꯟꯇ ꯆꯥꯕ ꯅꯪ
ꯎꯝ ꯑꯃꯅ ꯑꯣꯏ ꯄꯥꯏꯕ ꯑꯃꯅ ꯑꯃꯅ ꯑꯣꯏ ꯄꯥꯏꯕ ꯑꯃꯅ ꯌꯦꯠ ꯄꯥꯏꯕ ꯆꯥꯕ ꯈꯨꯅꯨꯡꯉꯥꯏꯁꯤꯗꯤ ꯍꯥꯎꯋꯦꯍꯦ ꯅꯪ ꯀꯧꯒꯦ ꯇꯧꯔꯒ ꯍꯥ
ꯌꯨꯝꯗꯔ ꯀꯥꯏꯗꯅꯣ
ꯌꯨꯝꯗ
ꯉꯥꯅꯨ ꯆꯥꯔꯒ ꯑꯩꯕꯨꯗꯤ ꯀꯧꯕꯤꯗꯕ ꯅꯪ ꯅꯊꯟꯇ ꯆꯥꯕ ꯉꯝꯕ ꯅꯪ
ꯀꯧꯒꯦ ꯇꯧꯔꯒ ꯅꯪ ꯐꯣꯜ ꯄꯥꯏꯈꯠꯠꯇ꯭ꯔꯒ ꯅꯃꯥꯟꯅꯕꯤ ꯄꯥꯏꯈꯠꯂꯒ ꯑꯁ ꯃꯥꯗꯤ ꯃꯪ ꯐꯖꯅ ꯅꯨꯡꯉꯥꯏꯔ ꯂꯩꯗ ꯍꯥꯏꯌꯦ ꯑꯗꯨ ꯑꯣꯏ ꯑꯣ ꯍꯣꯢ ꯐꯔꯦ ꯐꯔꯦ ꯎ
ꯅꯪ ꯅꯄꯨꯛ ꯌꯥꯝ ꯐꯠꯇꯦ ꯉꯣ
ꯑꯦ ꯄꯨ ꯌꯥꯝ ꯐꯩꯌꯦꯍꯦ ꯑꯩꯒꯤ ꯑꯩꯒꯤ ꯄꯨꯛ
ꯑꯗꯣ ꯑꯩꯒꯤꯗꯤ ꯈꯛꯂꯝꯗ꯭ꯔꯣ
ꯈꯔ ꯈꯜꯂꯝꯕꯅꯦ ꯍꯧꯗꯣꯛꯅ ꯆꯥꯔꯝꯗꯧ ꯃꯥꯜꯂꯦ
ꯑꯩꯌꯥ ꯃꯁꯤ ꯅꯨꯄꯥꯁꯦ ꯌꯦꯡꯉꯣ ꯑꯩ ꯌꯥꯔꯣꯏ ꯑꯩ ꯁꯥꯎꯒꯅꯤ ꯌꯥꯔꯣꯢ
ꯍꯣꯏ ꯑꯗꯨꯝ ꯃꯤ ꯊꯥꯛꯄꯤꯕ ꯈꯨꯗꯤꯡꯀꯣ ꯃꯤꯒꯤ ꯊꯥꯛꯄꯤꯕ ꯈꯨꯗꯤꯡꯀꯣ ꯍꯧꯗꯣꯡꯅꯣ ꯑꯗꯨꯝ ꯆꯥꯕ
ꯅꯪ ꯑꯝ ꯅꯈꯣꯏꯒꯤ ꯍꯧꯗꯣꯡ ꯁꯨ ꯀꯌꯥꯝ ꯖꯨꯒꯣꯠ ꯆꯥꯔꯔꯣꯏ ꯍꯤꯡꯆꯥꯕ ꯑꯣꯢꯒꯅꯤ
ꯃꯔꯥꯝ ꯑꯣꯛꯄꯁꯤꯗꯤ ꯑꯩꯈꯣꯏ ꯍꯧꯗꯣꯡ
ꯅꯪꯒꯤ ꯍꯧꯗꯣꯡꯁꯨ ꯅꯪ ꯃꯥꯜꯂꯅꯤ
ꯄꯥꯈꯣꯡ ꯊꯥꯕꯅꯤꯍꯦ ꯑꯩꯈꯣꯏ ꯍꯧꯗꯣꯡꯗꯗꯤ ꯑꯦꯁ ꯆꯦꯗ ꯏꯔꯒ ꯑꯁ ꯁꯤꯗ ꯆꯠꯂꯣ ꯑꯁꯤꯗ ꯆꯠꯂꯣ ꯄꯤꯒꯔꯥꯅꯤ ꯆꯦꯗꯣ
ꯉꯁꯤꯗꯤ ꯀꯗꯥꯥꯏꯗ ꯆꯠꯂꯨꯅꯤ ꯅꯪ ꯀꯣꯏꯕ ꯆꯠꯂꯣꯏꯗ꯭ꯔꯣ
ꯑꯁ ꯀꯣꯏꯕꯁꯤ ꯑꯩꯈꯣꯏꯗꯤ ꯊꯕꯛ ꯐꯕꯅꯤꯅ ꯊꯕꯛ ꯀꯟꯕꯅꯤꯅ ꯑꯁ ꯂꯧꯗ ꯂꯧꯅ ꯀꯧ ꯀꯧꯔ ꯂꯩꯅꯦ ꯀꯨꯝꯃꯣ ꯀꯨꯝꯃꯣ ꯍꯥꯏꯅ ꯎꯝ ꯅꯪ ꯀꯨꯝꯃꯗꯧ ꯃꯥꯜꯂꯦ
ꯍꯧꯖꯤꯛꯇꯤ ꯂꯧ ꯍꯤꯡꯕ ꯃꯇꯝꯅꯤꯅꯀꯣ
ꯎꯝ
ꯂꯣꯏꯔꯕꯣ ꯅꯣꯏꯗꯤ
ꯑꯁ ꯍꯧꯗ꯭ꯔꯤꯗ ꯀꯥꯏꯗꯒꯤ ꯅꯣꯡ ꯆꯨꯔꯛꯇꯕꯅꯤꯅ ꯎꯄꯥꯏ ꯂꯩꯇꯦ
ꯑꯩꯈꯣꯏꯗꯤ ꯂꯣꯏꯔꯦ
ꯢꯁ ꯅꯨꯡꯉꯥꯏꯔꯦꯅꯦ
ꯅꯨꯡꯉꯥꯏꯔꯦ ꯅꯍꯥꯟꯅ ꯂꯣꯢꯈꯔꯦ ꯂꯧ ꯍꯤꯡꯕꯁꯨ ꯐꯪꯗꯦ
ꯂꯤꯡꯕꯗꯤ ꯍꯩꯇ꯭ꯔꯒ ꯂꯧ ꯂꯤꯡꯕꯁꯨ ꯐꯪꯗꯦ ꯀꯥꯏꯅ
ꯈꯪꯗꯕ ꯏ ꯑꯁꯦꯡꯕ ꯍꯩꯌꯦ ꯑꯩ
ꯐꯩꯗꯣꯛ ꯐꯩꯗꯣꯛ ꯑꯃꯗ ꯅꯨꯃꯤꯠ ꯇꯔꯥꯃꯨꯛ ꯆꯪꯉꯝꯒꯗꯕ ꯃꯥꯜꯂꯦ
ꯆꯠꯂꯣ ꯑꯗꯥ ꯊꯥꯖ꯭ꯔꯗꯤ ꯊꯥꯖꯗ꯭ꯔꯗꯤ ꯌꯦꯡꯉꯣ
ꯑꯃ ꯊꯥꯗꯔꯀꯥꯟꯗ ꯑꯩꯌꯥ ꯑꯩꯒꯤ ꯈꯣꯡ ꯅꯥꯢꯌꯦ ꯈꯣꯡ ꯅꯥꯢꯌꯦ ꯑꯗꯨꯃꯥꯢꯅ
ꯑꯩꯈꯣꯏꯗꯤ ꯑꯩꯈꯣꯏꯗꯤ ꯑꯗꯨꯒꯨꯝꯕ ꯃꯤ ꯅꯠꯇꯦꯍꯦ ꯊꯕꯛ ꯌꯥꯝ ꯐꯕꯅꯤꯅꯦ ꯅꯥꯔꯁꯨ ꯍꯥꯏꯗꯣꯛꯇꯕꯤꯗ ꯇꯨꯃꯤꯟꯅ ꯂꯩꯕꯅꯤ ꯌꯥꯝ ꯈꯥꯡ ꯌꯥꯝ ꯈꯥꯡꯕꯅꯦ ꯑꯩꯈꯣꯏꯁꯦ
ꯏꯁ ꯂꯥꯁ ꯂꯥꯁꯇ ꯈꯥꯡ ꯈꯥꯡꯉꯒ ꯂꯥꯁꯇ ꯂꯣꯏꯅꯃꯛ ꯇꯥꯗꯧ ꯃꯥꯂꯦ ꯀꯣ
ꯅꯣꯡ
ꯑꯁ
ꯉꯥꯅꯨ ꯍꯨꯔꯥꯟꯕ ꯑꯩꯈꯣꯏꯒꯤ ꯉꯥꯅꯨ ꯉꯁꯤ ꯑꯅꯤ ꯂꯩꯔꯝꯗ꯭ꯔꯦ
ꯑꯩꯈꯣꯏꯒꯤ ꯍꯨꯔꯥꯟꯕꯅꯦ ꯑꯩꯈꯣꯏꯒꯤ ꯍꯨꯔꯥꯟꯕꯅꯦꯍꯦ ꯅꯣꯏ ꯃꯤꯒꯤꯗꯤ ꯍꯨꯔꯥꯟꯗꯦꯍꯦ ꯅꯣꯏꯒꯤꯗꯤ ꯄꯤꯛꯇ꯭ꯔꯨ ꯄꯤꯛꯑꯒ ꯅꯣꯏꯒꯤꯗꯤ ꯄꯤ꯭ꯇꯔꯨ ꯅꯣꯏꯒꯤꯗꯤ ꯄꯤꯛꯇ꯭ꯔꯨ ꯄꯤꯛꯑꯦ
ꯑꯦ ꯄꯤꯇ꯭ꯔꯨ ꯄꯤꯛꯌꯦ ꯒꯥꯢꯅ ꯅꯉꯣꯟꯗꯒꯤ ꯍꯦꯟꯅ ꯆꯥꯎꯕ ꯉꯥꯛꯇꯅꯤ ꯑꯩꯈꯣꯏꯒꯤ ꯉꯥꯅꯨꯁꯤꯡꯗꯣ
ꯀꯣꯟꯅꯔꯣꯏꯗ ꯅꯣꯏꯒꯤ ꯉꯥꯅꯨꯗꯨꯗꯤ
ꯑꯦ ꯅꯪ ꯎꯆꯤ ꯆꯥꯕ꯭ꯔꯥ
ꯅꯠꯇꯦ ꯎꯆꯤꯐꯥꯎ ꯆꯥꯕ ꯈꯣꯠꯅꯔꯣꯏ ꯍꯥꯏꯕ ꯅꯣꯏ ꯉꯥꯅꯨꯗꯣ
ꯑꯦ ꯅꯪꯉꯣꯟꯗꯒꯤ ꯍꯦꯟꯅ ꯆꯥꯎꯋꯤ ꯍꯥꯏꯁꯤꯗꯤ
ꯏꯁ ꯅꯪꯉꯣꯟꯗꯒꯤ
ꯅꯪꯉꯣꯟꯗꯒꯤ ꯅꯪꯉꯣꯟꯗꯒꯤ
ꯑꯁ ꯑꯩꯉꯣꯟꯗꯒꯤ ꯍꯦꯟꯅ ꯆꯥꯎꯔꯝꯃꯗꯤ ꯅꯣꯏ ꯉꯥꯅꯨꯗꯣ ꯅꯪꯗꯤ ꯌꯥꯝꯅ ꯄꯤꯛꯁꯛ ꯄꯤꯛꯇꯧ ꯃꯥꯜꯂꯦ ꯆꯥꯎꯋꯦ ꯀꯌꯥꯃꯨꯛ ꯆꯥꯎꯕ꯭ꯔꯥ ꯀꯤꯂꯣ ꯀꯌꯥꯃꯨꯛ ꯇꯥꯔꯖꯥꯠꯂꯣ ꯑꯁ ꯍꯥ
ꯎꯆꯤ ꯐꯥꯎ ꯆꯥꯗꯧ ꯃꯥꯜꯂꯦꯕ ꯅꯁꯛꯇꯨ
ꯑꯁ ꯎꯆꯤꯗꯤ ꯎꯆꯤꯗꯤ ꯃꯔꯛ ꯃꯔꯛꯇꯁꯨ ꯆꯥꯅꯤꯡꯗꯕ ꯆꯥꯁꯨ ꯆꯥꯗ
ꯍꯨꯏꯗꯤ ꯆꯥꯕ꯭ꯔꯥ
ꯍꯨꯏꯔꯣ ꯑꯁ ꯍꯨꯏꯗꯤ ꯈ꯭ꯋꯥꯏꯗꯤ ꯕꯦꯁꯅꯦꯍꯦ ꯅꯣꯢꯖ ꯂꯩꯕ꯭ꯔꯣ ꯍꯨꯏ
ꯍꯨꯢ ꯑꯃꯈꯛꯇꯤ ꯂꯩꯌꯦ ꯍꯥꯏꯗꯣꯛꯅꯤꯡꯇꯦ ꯅꯪ ꯑꯃꯨꯛ ꯆꯥꯒꯦ ꯍꯥꯏꯔꯛꯀꯅꯤ ꯇꯜꯂꯦ ꯑꯁꯦꯡꯕ ꯑꯣꯢ ꯁꯦ ꯎꯝ ꯇꯥꯜꯂꯤ
ꯅꯪ ꯅꯪꯒꯤ ꯅꯪ ꯁꯧꯒ꯭ꯔꯤ ꯌꯥꯝ ꯄꯥꯝꯃꯦ ꯍꯥꯏꯗꯥꯢꯅ꯭ ꯁꯧꯒ꯭ꯔꯤꯒ ꯑꯣꯅꯥꯁꯦ
ꯁꯀ꯭ꯔꯤ ꯄꯥꯝꯃꯦ ꯀꯩꯅꯣ ꯁꯀ꯭ꯔꯤꯒ ꯍꯨꯏ ꯃꯥꯟꯅꯕ꯭ꯔꯥ ꯆꯠꯂꯣ ꯑꯥꯗ
ꯏꯁ ꯅꯪ ꯆꯥꯅꯤꯡꯉꯤꯗꯨꯗꯤ ꯁꯣꯒ꯭ꯔꯤ ꯅꯣꯏꯔꯣꯝꯗ ꯁꯣꯒ꯭ꯔꯤ ꯍꯧꯗꯦꯅ
ꯍꯧꯋꯤꯅ ꯌꯥꯝ ꯂꯩꯔꯤꯗꯅ ꯂꯧꯗ ꯑꯩ ꯌꯥꯝ ꯂꯩ
ꯂꯩꯗꯤ ꯂꯩꯇꯦ
ꯂꯩ ꯈꯣꯢ ꯚꯔꯥꯗꯁꯨ ꯂꯩ ꯑꯩꯅ ꯊꯥꯕꯤꯕꯗꯣ ꯐꯖꯅ ꯍꯧꯔꯤ
ꯑꯗꯨ ꯑꯩ ꯍꯣꯔꯦꯟ ꯖꯪꯒꯥꯜ ꯀꯇꯤꯡ ꯀꯥꯞꯄꯤꯒꯦ ꯍꯤꯗꯥꯛ ꯀꯥꯞꯄꯤꯒꯦ ꯍꯤꯗꯥꯛ ꯀꯥꯞꯄꯤꯒꯦ ꯑꯗꯨ ꯍꯣꯔꯦꯟ ꯑꯩ ꯑꯩꯈꯣꯏꯗꯩ ꯑꯃꯨꯛ ꯂꯩꯔꯣ
ꯀꯩꯗꯧꯗꯣꯏꯕ ꯅꯪ
ꯍꯤꯗꯥꯛ ꯀꯥꯞꯕꯗꯤ ꯅꯪ ꯆꯥꯕ ꯌꯥꯔꯔꯣꯏ
ꯎꯝ ꯏꯁꯤꯡꯗꯤ ꯆꯥꯝꯊꯣꯛꯑꯗꯤ ꯂꯣꯏꯔꯦ ꯀꯩꯅꯣ ꯅꯪꯒꯤ ꯁꯧꯒ꯭ꯔꯤ ꯅꯪꯅ ꯄꯤꯕ ꯁꯧꯒ꯭ꯔꯤꯗꯣ ꯑꯩ ꯆꯥꯅꯤꯡꯗꯦ ꯍꯥꯏꯕ ꯅꯪꯒꯤ ꯁꯧꯒ꯭ꯔꯤꯗꯣ ꯈꯥꯒꯅꯤ ꯍꯥꯏꯕ ꯅꯪꯒꯤ ꯁꯧꯒ꯭ꯔꯤꯗ ꯆꯥꯅꯤꯡꯗꯦ ꯍꯥꯏꯕ ꯑꯩ
ꯑꯁ ꯑꯩ ꯁꯧꯀ꯭ꯔꯤꯗꯤ ꯌꯥꯝ ꯍꯥꯎꯕꯅꯦꯍꯦ
ꯍꯥꯎꯔꯣꯏ ꯁꯤꯟꯕꯒ ꯈꯥꯕꯒ
ꯏꯁ ꯑꯩ ꯁꯧꯒ꯭ꯔꯗꯤ ꯑꯩ ꯁꯧꯒ꯭ꯔꯤꯗꯤ ꯈꯨꯍꯥꯎꯁꯤꯗꯤꯕ ꯅꯪꯅꯒ ꯑꯃꯛ ꯆꯥꯕ ꯐꯪ ꯅꯪꯅꯒ ꯑꯃꯨꯔꯛ ꯆꯥꯕ ꯐꯪꯉꯗꯤ ꯑꯁ ꯅꯅꯥꯛꯇ ꯂꯩꯔꯒꯦ ꯅꯨꯡꯇꯤꯒꯤ ꯆꯥꯔꯒꯦ ꯍꯥꯏꯔꯛꯇꯧ ꯍꯥꯏꯔꯛꯇꯣꯏꯅꯤꯍꯦ
ꯅꯪꯒꯤ ꯁꯧꯀ꯭ꯔꯤ ꯆꯥꯗꯧ ꯁꯔꯨꯛꯇꯤ ꯆꯥꯗꯅ ꯂꯩꯔꯝꯃꯒꯦ ꯑꯩ ꯏꯊꯟꯇ
ꯈꯪꯕꯒꯤ ꯑꯩꯅ ꯄꯤꯗꯕꯅꯤ ꯅꯪꯉꯣꯟꯗ
ꯅꯪ ꯄꯤꯔꯁꯨ ꯑꯩ ꯆꯥꯔꯣꯏ ꯁꯨꯡꯆꯥꯥ ꯆꯥꯔꯣꯏ ꯌꯥꯅꯤꯡꯗꯦ
ꯌꯦꯔꯨꯝ ꯌꯦꯔꯨꯝꯅ ꯑꯍꯟ ꯑꯣꯏꯕ꯭ꯔꯥ ꯌꯦꯟ ꯃꯀꯨ ꯃꯄꯤꯅ ꯑꯍꯟ ꯑꯣꯏꯕ꯭ꯔꯥ
ꯌꯦꯟ
ꯑꯅꯤꯃꯛ ꯆꯥꯞ ꯃꯥꯟꯅꯩ ꯀꯩꯅꯣ ꯑꯗꯨꯒꯨꯝꯕ ꯄꯥꯎꯈꯨꯝ ꯀꯃꯥꯏꯅ ꯈꯨꯝꯗꯣꯏꯅꯣ ꯌꯦꯟ ꯂꯩꯕꯗꯒꯤ ꯌꯦꯟꯂꯨꯝꯁꯨ ꯊꯣꯛ ꯄꯅꯤ ꯌꯦꯂꯨꯝ ꯂꯩꯕꯒꯤ ꯌꯦꯟꯁꯨ ꯊꯣꯛꯄꯅꯤ ꯑꯗꯨꯗ ꯀꯔꯤ
ꯌꯦꯟ ꯍꯥꯅ ꯌꯦꯟꯅ ꯍꯥꯜꯂꯝꯒꯅꯤꯗ
ꯌꯦꯟ ꯍꯜꯂꯝꯒꯅꯤ ꯍꯥꯏꯕ ꯑꯗꯨꯗꯤ ꯃꯔꯝ ꯂꯩꯇꯅ ꯀꯃꯥꯏ ꯌꯦꯟ ꯊꯣꯛꯂꯛꯇꯣꯏꯕ
ꯌꯦꯟ ꯂꯩꯕꯒꯤ ꯌꯦꯜꯂꯨꯝ ꯂꯩꯕꯅꯤ ꯀꯩꯅꯣ ꯌꯦꯟ ꯂꯩꯇ꯭ꯔꯗꯤ ꯌꯦꯂꯨꯝ ꯊꯣꯛꯂꯣꯏ ꯌꯦꯟ ꯂꯩꯕꯗꯒꯤ ꯌꯦꯂꯨꯝ ꯊꯣꯛꯄꯅꯦ ꯆꯠꯂꯣ ꯑꯗ ꯑꯗꯨꯐꯥꯎ ꯈꯪꯗꯤꯌꯦ ꯌꯦꯂꯨꯝꯗꯨ ꯌꯦꯟ ꯂꯩꯕꯒꯤ ꯌꯦꯜ ꯂꯩꯕꯗꯒꯤ ꯌꯦꯂꯨꯝ ꯊꯣꯛꯄꯅꯤ ꯀꯩꯅꯣ ꯃꯊꯟꯗ ꯌꯦꯂꯨꯝ ꯊꯣꯛꯄ ꯌꯥꯗꯦ ꯌꯦꯟ ꯌꯥꯎꯗꯅ
ꯊꯣꯛꯄ ꯌꯥꯕꯅꯦ ꯃꯔꯛ ꯃꯔꯛꯇ
ꯆꯠꯂꯣ ꯑꯗ ꯅꯣꯏꯒꯤ ꯌꯦꯂꯨꯝ ꯈꯛꯇ ꯊꯣꯛꯂꯝꯒꯅꯤ
ꯆꯠꯂꯣ
ꯌꯦꯉꯨꯅꯦ ꯅꯣꯏ ꯅꯣꯏ ꯒꯤ ꯌꯦꯟꯕꯨ ꯌꯦꯟ ꯌꯥꯎꯗꯅ ꯌꯦꯂꯨꯝ ꯃꯊꯟꯇ ꯂꯩꯔꯝꯕ꯭ꯔꯣ ꯅꯣꯏꯗꯤ ꯌꯨꯝꯗ ꯀꯅꯥꯕ ꯋꯥ ꯅꯠꯇꯦꯕ ꯌꯦꯂꯨꯝ ꯂꯩꯕꯅꯦ
ꯃꯊꯟꯗ ꯑꯗꯨꯝ ꯂꯩ ꯂꯩꯔꯝꯃꯦ ꯍꯥꯏꯇꯥꯔꯦꯅꯦ ꯑꯩꯈꯣꯏ ꯗꯨꯝ ꯀꯥꯏ ꯀꯥꯏꯗꯒꯤ ꯂꯥꯛꯄꯅꯣ ꯈꯪꯗꯦ ꯌꯦꯔꯨꯝꯁꯤꯡꯅ
ꯂꯧ ꯆꯠꯇ꯭ꯔꯤꯕꯣ ꯆꯠꯂꯣ ꯊꯦꯡꯉꯦ
ꯆꯠꯇ꯭ꯔꯤ
ꯀꯩꯅꯣ ꯅꯣꯡ ꯅꯠꯇꯦ ꯅꯣꯡ ꯆꯨꯗꯔꯣ ꯅꯣꯏ ꯈꯨꯟꯗ
ꯅꯣꯏ ꯅꯣꯡ ꯆꯨꯗꯦ
ꯅꯣꯡ ꯆꯨꯗꯦ
ꯅꯣꯡ ꯆꯨꯗꯕꯒꯤ ꯂꯧ ꯎꯕ ꯌꯥꯗ꯭ꯔꯦ
ꯃꯥꯒꯤ ꯊꯃꯣꯏꯗꯗꯤ ꯅꯣꯡ ꯆꯨꯔꯤ ꯆꯨꯔꯒꯗꯤ ꯇꯟꯕꯗꯣ ꯈꯨꯇꯟꯗꯣ
ꯅꯪ ꯅꯪ ꯅꯪꯕꯨ ꯑꯃꯔꯛ ꯈꯨꯄꯥꯛ ꯊꯥꯔꯒ ꯅꯪꯅ ꯑꯃꯔꯛ ꯀꯞꯄꯗꯤ ꯑꯁ
ꯀꯔꯤꯅꯣ ꯃꯔꯝ ꯃꯔꯝ ꯆꯥꯗꯅ ꯈꯨꯄꯥꯛ ꯈꯨꯄꯥꯛ ꯍꯥꯏꯌꯦ ꯑꯃꯨꯛ ꯑꯩ ꯁꯧꯒꯠꯂꯗꯤꯀꯣ ꯎꯝ ꯌꯦꯡꯉꯣ ꯅꯪ ꯁꯣꯏꯔꯔꯣꯏ
ꯆꯨꯔꯛꯇꯧ ꯃꯥꯜꯂꯦ
ꯆꯨꯔꯗꯤ ꯐꯔꯦ ꯀꯩꯅꯣ ꯈꯨꯄꯨꯝꯗꯁꯨ ꯏꯁꯤꯡ ꯆꯥꯎꯍꯜꯂꯦ ꯍꯥꯏꯌꯦ
ꯑꯈꯣꯏꯔꯣꯝꯗꯁꯨ ꯆꯥꯎꯍꯜꯂꯣ ꯈꯔ ꯈꯔ
ꯑꯦ ꯂꯧ ꯁꯨꯅꯤꯡꯗꯕꯗꯣ ꯇꯟꯕꯗꯣ ꯅꯪꯗꯤ ꯑꯗꯨꯝ
ꯑꯁ ꯑꯩꯗꯤ ꯊꯕꯛ ꯌꯥꯝ ꯑꯩꯗꯤ ꯊꯕꯛ ꯌꯥꯝꯅ ꯐꯕꯅꯦ ꯊꯕꯛ ꯌꯥꯝ
ꯊꯥꯖꯗꯤꯌꯦ ꯊꯥꯖꯗꯦꯕ ꯅꯥꯁꯛꯇꯨ ꯒ ꯋꯥꯉꯥꯡꯗꯨꯒ ꯅꯪ ꯊꯕꯛ ꯐꯥꯕ ꯃꯤ ꯅꯠꯇꯦ ꯑꯣꯏꯔꯝꯃꯣꯏ
ꯑꯩ ꯌꯥꯝ ꯊꯕꯛ ꯌꯥꯝ ꯐꯕꯅꯤꯍꯦ
ꯎꯝ ꯅꯆꯤꯟ ꯅꯆꯤꯟꯗ ꯈꯛ ꯐꯔꯝꯒꯅꯤ ꯊꯕꯛꯇꯤ ꯇꯧ ꯗꯕ ꯑꯣ
ꯉꯔꯥꯡ ꯅꯍꯥꯟꯗꯣ ꯑꯩ ꯃꯤꯉꯣꯟꯗ ꯂꯥꯛ ꯑꯅꯤꯗꯤ ꯄꯤꯊꯣꯛꯈ꯭ꯔꯦ ꯑꯁ ꯗꯣꯅꯦ ꯇꯧꯕꯤꯈ꯭ꯔꯦ
ꯑꯣ ꯂꯧ ꯂꯧ ꯁꯨꯕ ꯇꯟꯕꯒꯤ ꯃꯤꯉꯣꯟꯗ ꯅꯦꯛꯄ
ꯗꯣꯅꯦꯠ ꯄꯤꯊꯣꯛꯈ꯭ꯔꯦ ꯂꯥꯛ ꯂꯥꯛ ꯑꯅꯤ ꯁꯤ ꯅꯣꯏ ꯏꯃꯨꯡꯁꯤ ꯈꯔ ꯁꯤ ꯌꯦꯡ ꯑꯅꯥꯕꯁꯤꯡꯗꯣ ꯌꯦꯡꯉꯣꯀꯣ ꯍꯥꯏꯅꯀꯣ ꯂꯤꯂꯤꯞ ꯀꯦꯝ ꯍꯥꯏꯕꯁꯦ ꯍꯥꯏꯁꯤꯔ ꯑꯁꯦꯡꯕꯅꯦ
ꯃꯆꯤꯟꯗꯤ ꯌꯦꯡꯉꯣꯕ
ꯉꯔꯥꯡ ꯗꯤꯟꯅ꯭ꯔꯖꯂꯥꯏꯗ ꯖꯧꯍꯥꯔ ꯍꯥꯕꯗꯣ ꯑꯁ
ꯀ꯭ꯔꯣꯔ ꯃꯉꯥꯗꯤ ꯗꯣꯅꯦꯠ ꯇꯧꯕꯤꯈ꯭ꯔꯦ ꯑꯩꯅ ꯍꯣꯔꯦꯟ ꯅꯌꯨꯁ ꯕꯤꯕꯤ ꯁꯤ ꯅ꯭ꯌꯨꯁꯇ ꯌꯦꯡꯉꯨ ꯍꯣꯔꯦꯟ
ꯇꯨꯝꯗꯕ꯭ꯔꯥ ꯐꯥꯔꯦꯅꯦ ꯑꯗꯨꯕꯨꯗꯤ ꯆꯨꯝ ꯂꯝꯂꯗꯤ ꯐꯔꯦ ꯂꯥꯜꯂꯝꯅꯗꯤ ꯎꯝ ꯅꯪꯒꯤ ꯃꯤꯡꯁꯨ ꯀꯥꯎꯒ꯭ꯔꯦ ꯀꯩꯅꯣ ꯉꯥꯅꯨ ꯍꯥꯏꯕ꯭ꯔꯥ
ꯑꯩꯒꯤ ꯃꯤꯥꯡꯂꯣ ꯑꯩꯒꯤ ꯃꯤꯡꯗꯤ ꯑꯩꯒꯤ ꯃꯤꯡꯗꯤ ꯈ꯭ꯔꯤꯁꯇꯤꯌꯥꯅꯣ ꯔꯣꯅꯥꯜꯗꯣ ꯅꯝꯕꯔꯟ ꯅꯝꯕꯔ ꯁꯚꯦꯟ
ꯑꯃꯨꯛꯇ ꯍꯧꯔꯅꯤ ꯑꯩꯒꯤ ꯅꯨꯄꯥꯅꯦꯑꯗꯣ ꯅꯪꯅꯠꯇꯤ ꯉꫭ ꯅꯠꯇꯤꯌꯦ ꯅꯪꯒꯨꯝꯕ ꯉꯥꯅꯨꯅ ꯔꯣꯅꯥꯜꯗꯣꯒ ꯃꯥꯟꯅꯗꯦ
ꯑꯩ ꯔꯣꯅꯥꯜꯒꯣꯅꯦ ꯑꯩ ꯔꯣꯅꯥꯜꯗꯣꯅꯦ
ꯅꯪꯉꯣꯟꯗ ꯔꯣꯅꯥꯜꯗꯣ ꯄꯤꯅꯤꯡꯗꯦ ꯑꯩ ꯂꯧꯍꯧꯒꯦ
ꯑꯩꯔꯣꯅꯥꯗꯣꯅꯦ ꯑꯩ ꯔꯣꯅꯥꯜꯗꯣꯅꯦ ꯀꯔꯤꯅꯣ ꯔꯣꯅꯥꯜꯗꯣꯗꯤ ꯃꯤ ꯌꯥꯝ ꯐꯕꯅꯦ ꯔꯅꯥꯜꯗꯣꯗꯤ ꯃꯤ ꯌꯥꯝ ꯐꯕꯅꯦ ꯑꯩꯅꯦ ꯈ꯭ꯋꯥꯏꯗꯒꯤ ꯐꯕꯗꯣ
ꯔꯣꯅꯥꯜꯗꯣꯗꯤ ꯃꯤ ꯐꯕꯅꯤ ꯃꯤꯁꯤꯒꯤ
ꯑꯁ ꯅꯪ ꯅꯪꯒꯤ ꯍꯣꯔꯦꯟ ꯑꯩꯀꯩꯅꯣ ꯄꯤꯔꯛꯀꯦꯀꯣ ꯌꯦꯟ ꯃꯊꯤ ꯄꯤꯔꯛꯀꯦꯀꯣ ꯅꯪꯒꯤ
ꯌꯦꯟ ꯃꯊꯤ ꯑꯣ ꯁꯧꯒ꯭ꯔꯤꯗ ꯍꯥꯞꯀꯤ
ꯌꯦꯟ ꯃꯊꯤ ꯄꯤꯔꯛꯀꯦ ꯅꯪꯒꯤ ꯄ꯭ꯂꯥꯁꯇꯤꯛꯇ ꯍꯥꯞꯄꯒ
ꯍꯣꯏ ꯁꯨꯒ꯭ꯔꯤꯗ ꯍꯥꯞꯄꯒ ꯊꯣꯡꯉꯒ ꯑꯃꯨꯛ ꯄꯤꯔꯛꯀꯦ ꯆꯥꯎꯏ
ꯎꯝ ꯄꯤꯔꯛꯑꯅꯨ
ꯄꯤꯔꯛ ꯄꯤꯔꯛ ꯀ‌ꯦ ꯆꯥꯎꯏ
ꯅꯣꯏꯒꯤ ꯔꯨꯝ ꯃꯦꯠꯊꯅꯕꯁꯤꯡꯗ ꯄꯤꯊꯣꯛꯑꫭ ꯀꫭ
ꯉꯣꯟꯗ ꯃꫭꯏꯁꯤꯡꯗ ꯁꯅꯤꯡꯉ ꯑꯩꯅ ꯄꯤꯅꯤꯡꯔꯤ ꯅꯪ ꯈꯛꯇꯅꯤ
ꯑꯩꯒꯤ ꯈ꯭ꯔꯤꯁꯇꯤꯌꯥ ꯔꯣꯅꯥꯜꯗꯣꯅ ꯄꯤꯔꯛꯄꯅꯦ ꯍꯥꯏꯅ ꯄꯨꯊꯣꯛꯑꯣ
ꯑꯗꯣ ꯅꯪꯅ ꯄꯤꯔꯛꯄꯗꯣ ꯑꯩꯅꯅꯦ ꯁꯧꯒ꯭ꯔꯤꯗ ꯍꯥꯞ ꯄꯆꯒꯦꯒꯨꯝꯕ ꯊꯣꯡꯉꯒ
ꯎꯝ ꯅꯪ ꯆꯥꯅꯤꯡ ꯍꯣꯏꯍꫭꯏ ꯄꯤꯔꯛꯑꯣ ꯑꯗꯨ ꯅꯣꯡ ꯅꯤꯅꯤ ꯃꯨꯛ ꯅꯉꯣꯟꯗ ꯊꯝꯃꯒ ꯅꯪꯉꯣꯟ ꯅꯪꯉꯣꯟꯗ ꯑꯃꯨꯛ ꯄꯤꯒꯦ
ꯑꯗꯣ ꯊꯣꯡꯕ ꯂꯣꯏꯔꯀꯥꯟꯗ ꯑꯃꯨꯛ ꯉꯥꯅꯨꯗ ꯄꯤꯖꯔꯣ ꯌꯥꯔꯦ ꯃꯊꯤ ꯃꯊꯟꯗꯣ ꯆꯥꯔꯅꯤ ꯍꯥꯎꯗꯅ ꯍꯣꯏ
ꯉꯥꯅꯨꯗꯣ ꯀꯥꯏ ꯄꯥꯏꯊꯣꯛꯈ꯭ꯔꯥꯖꯥꯠꯂꯣꯀꯣ
ꯉꯥꯅꯨ ꯀꯔꯤ ꯍꯥꯏꯕ
ꯉꯥꯅꯨꯗꯣ ꯏꯕꯥꯅꯤꯒꯤ ꯉꯥꯅꯨ ꯂꯣꯏꯔꯝꯕꯗꯣ
ꯑꯦ ꯅꯪꯅ ꯂꯣꯏꯅ ꯆꯠꯊꯣꯔꯤꯁꯤꯗꯤ ꯉꯁꯤꯁꯨ ꯑꯅꯤ ꯑꯃꯨꯛ ꯆꯥꯏꯔꯤ ꯍꯥꯏ ꯀꯗꯥꯥꯏꯗꯒꯤ
ꯑꯍꯨꯝꯗꯤ ꯂꯩꯕꯅꯦꯕ ꯀꯥꯏ ꯐꯥꯏꯊꯣꯛꯈ꯭ꯔꯦ ꯁꯥꯔ
ꯐꯖꯗꯦ ꯄꯨꯡ ꯑꯍꯨꯝ ꯂꯩꯕꯁꯨ ꯍꯣꯔꯦꯟ ꯑꯃꯨꯛ ꯆꯥꯒꯦ ꯍꯧꯔꯛꯀꯅꯤ ꯅꯪꯒꯤ
ꯂꯣꯏꯅꯃꯛ ꯃꯥꯡꯈ꯭ꯔꯦ ꯑꯍꯨꯝ ꯑꯍꯨꯝ ꯂꯦꯝ ꯍꯧꯕꯗꯣ ꯃꯥꯡꯈ꯭ꯔꯦ
ꯉꯥꯅꯨ ꯆꯃꯟꯕꯗꯒꯤ ꯅꯪꯒꯤ ꯃꯤꯐꯥꯎ ꯉꯥꯅꯨ ꯍꯥꯏꯔꯝꯃꯤꯗꯣ ꯊꯣꯜꯂꯤꯗꯣ
ꯑꯩꯒꯤ ꯃꯤꯡꯗꯤ ꯔꯣꯅꯥꯜꯗꯣꯅꯦꯕ
ꯉꯥꯅꯨ ꯔꯣꯅꯥꯜꯗꯣ ꯑꯣꯏꯔꯝꯒꯅꯤ ꯉꯥꯅꯨꯒꯤ ꯔꯣꯅꯥꯜꯗꯣ ꯑꯣꯏꯔꯝꯒꯅꯤ ꯃꯤꯒꯤ ꯔꯣꯅꯥꯜꯗꯣ ꯑꯣꯏꯔꯣꯌ‌ꯦ ꯉꯥꯅꯨꯒꯤꯔꯣ ꯔꫭꯅꯥꯜꯗꯣ
ꯉꯥꯅꯨꯗꯤ ꯃꯤꯅ ꯆꯥꯅꯕ ꯏꯁꯣꯔꯅ ꯁꯦꯝꯕꯤꯕꯅꯦꯕ ꯑꯩꯗꯤ ꯔꯅꯥꯗꯨꯅꯦꯕ
ꯃꯤ ꯃꯤꯒꯤ ꯔꯣꯅꯥꯜꯗꯣ ꯒꯤ ꯉꯥꯅꯨ ꯆꯥꯗꯤꯌꯦ ꯉꯥꯅꯨꯒꯤ ꯔꯣꯅꯥꯜꯗꯣꯗꯤ ꯉꯥꯅꯨ ꯆꯥꯕꯅꯦ ꯑꯗꯨꯝ
ꯑꯩꯗꯤ ꯔꫭꯅꯥꯜꯗꯣꯅꯦ
ꯃꯤ ꯔꯨꯅꯥꯜꯗꯣ ꯄꯥꯝꯃꯦ ꯍꯥꯏꯔꯒꯦ ꯍꯣꯏ ꯅ‌ꯦꯃꯔꯕꯨ ꯅ‌ꯦꯃꯔꯕꯨꯁꯨ ꯄꯥꯝꯃꯦ ꯔꯣꯅꯥꯜꯗꯣꯕꯨꯁꯨ ꯄꯥꯝꯃꯦ ꯑꯅꯤꯃꯛ ꯄꯥꯝꯃꯦ ꯑꯩ ꯃꯤꯁꯤꯗ ꯄꯥꯛ ꯑꯦ ꯃꯤꯁꯤꯗ ꯅꯠꯇꯦ ꯑꯥꯔꯖꯦꯟꯇꯤꯅꯥꯗꯁꯨ ꯑꯃ ꯄꯥꯝꯕ ꯂꯩꯌꯦ
ꯑꯁ ꯅꯪꯗꯤ ꯅꯨꯄꯥ ꯌꯥꯝ ꯀꯣꯏꯍꯦ ꯑꯗꯨ ꯑꯣꯏꯔꯗꯤ ꯎꯝ ꯗ‌ꯦꯕꯂꯥ ꯗ‌ꯦꯕꯂꯗꯤ ꯃꯁꯛ ꯌꯥꯝ ꯐꯖꯩꯍ‌ꯦ
ꯑꯗꯣ ꯍꯟꯗꯛ ꯕꫭꯜ ꯁꯥꯟꯅꯗꯔꯥ ꯖꯥꯠꯂꯥ ꯃꯥꯗꯣ
ꯎꯝ ꯗ‌ꯦꯕꯂꯗ ꯑꯩꯒꯤ ꯔꯁꯤ